ꯍꯜꯂꯣ ꯇꯥꯕ꯭ꯔ ꯑꯩꯗꯤ ꯁꯤ ꯑꯩꯅ ꯐꯣꯟ ꯇꯧꯔꯒ ꯔꯤꯡ ꯆꯠꯇꯦꯅꯦ ꯃꯈꯣꯟ ꯊꯣꯛ ꯑꯣ ꯑꯩ ꯑꯗꯨ ꯈꯪꯗꯕ ꯃꯈꯣꯟ ꯊꯣꯛꯇꯦꯅ
ꯆꯠꯇꯕꯅꯦꯗꯤ ꯑꯩꯅ ꯇꯧꯕꯗꯨꯁꯨ ꯆꯠꯇꯦꯕ
ꯑꯣ ꯀꯩꯗꯧꯔꯝꯃꯤꯅꯣ
ꯕ꯭ꯔꯦꯛꯐꯥꯁ ꯇꯧꯕ ꯂꯣꯏꯗꯉꯥꯏꯔꯤ
ꯑꯁ ꯑꯌꯨꯛꯅꯤꯅ ꯑꯌꯨꯛꯁꯤꯅ ꯈꯔ ꯏꯪꯏꯪ ꯂꯥꯎꯅꯤ ꯏꯁꯥꯁꯦ ꯅꯨꯡꯉꯥꯏ ꯐ꯭ꯔꯦꯁ ꯑꯣꯏ ꯅꯨꯡꯗꯥꯡ ꯅꯨꯡꯗꯤꯟ ꯄꯨꯡ ꯇꯔꯥꯃꯥ ꯊ ꯕꯥꯔꯣ ꯁ꯭ꯋꯥꯏꯁꯤꯗꯤ ꯌꯥꯗ꯭ꯔꯦꯍꯦ ꯁꯥꯕꯗ ꯀꯥꯏꯗꯒꯤ ꯖꯤꯖꯨ ꯋꯥꯔꯜ ꯀꯞ ꯇꯧꯕꯒꯤ ꯋꯥꯔꯜ ꯀꯞ ꯀꯤ ꯐꯨꯠꯕꯣꯜ ꯇꯧꯕꯒꯤ ꯅꯨꯡꯗꯥꯡ ꯇꯨꯝꯅꯗꯤ ꯄꯤꯊꯤꯕꯤ ꯌꯦꯡꯕ ꯃꯌꯥꯝꯁꯤꯅ ꯑꯃꯨꯛꯇꯣꯏꯕ
ꯥ ꯏ ꯉꯥ ꯑ ꯏꯉꯥ ꯑꯅꯤ ꯄꯥꯟꯁꯤꯜꯂꯦ ꯍꯥꯏꯁꯦ ꯀꯃꯥꯏꯅ ꯇꯧꯔꯤꯅꯣ
ꯈꯪꯗꯦ ꯑꯩꯗꯤ ꯁꯤꯒꯨꯝ ꯃꯇꯥꯡꯗ ꯏꯟꯊꯤ ꯅꯨꯡꯉꯥꯏꯅ ꯈꯪꯗꯦꯅꯦ ꯉꯁꯥꯏꯁꯨ ꯑꯩꯈꯣꯏ ꯕꯥꯅ ꯉꯁꯤꯁꯦ ꯊꯥꯁꯤ ꯑꯩꯗꯤ ꯉꯁꯤ ꯊꯥꯁꯤꯅꯦ ꯊꯥꯁꯤꯒ ꯄꯨꯔꯥ ꯀꯥꯎꯔꯨꯔꯦ ꯍꯥꯏꯕ
ꯎꯝ
ꯉꯁꯤ ꯊꯥꯁꯤꯅꯦ ꯑꯗꯨꯗꯤ ꯊꯥꯁꯤ ꯍꯌꯦꯡꯁꯦ ꯑꯥ ꯍꯌꯦꯡꯅꯦ ꯏꯉꯥ ꯄꯥꯟ ꯇꯥꯔꯒꯗꯤ ꯍꯌꯦꯡꯁꯤ ꯏꯉꯥ ꯅꯣꯡꯃ ꯑꯣꯏꯇꯥꯔꯗꯤ ꯑ ꯃꯊꯪꯒꯤ ꯏꯉꯥ ꯍꯟꯗꯛ ꯏꯉꯥ ꯅꯣꯡ ꯄꯥꯟ ꯏꯉꯥ ꯄꯨꯔꯅꯤꯃꯥꯃꯨꯛ ꯂꯩꯁꯜꯂꯅꯤꯀꯣ ꯑꯗꯨꯗꯤ ꯏꯉꯥꯒꯤ ꯥ ꯊꯥ ꯉꯁꯤ ꯊꯥꯁꯤꯁꯦ ꯀꯥꯂꯦꯟꯒꯤ ꯊꯥꯁꯤꯔꯣ
ꯑꯗꯨꯅꯦ ꯑꯗꯨ ꯇꯥꯔꯗꯤ ꯏꯪꯉꯦꯟꯒꯤ ꯅꯤꯅꯤ ꯀꯥꯡꯖꯦ ꯋꯥꯠꯂꯤ ꯍꯥꯏꯕ
ꯀꯂꯦꯟꯒꯤ ꯊꯥꯁꯤ ꯑꯣꯏꯗꯣꯏꯅꯦꯕ ꯉꯁꯤꯁꯦꯀꯣꯗꯣ
ꯏꯉꯥꯒꯤ ꯊꯥꯁꯤ ꯍꯥꯏꯕ ꯏꯉꯥꯒꯤ ꯊꯥꯁꯤ ꯏꯉꯥ ꯑꯅꯤ ꯄꯥꯜꯂꯦꯕ ꯍꯣꯏ ꯃꯃꯥꯡꯗꯁꯨ ꯍꯣꯏ ꯃꯃꯥꯡꯗ ꯏꯉꯥ ꯑꯃ ꯄꯥꯟꯈ꯭ꯔꯦ ꯗ ꯏꯉꯥ ꯑꯃ
ꯑꯣ ꯃꯃꯥꯡꯒꯤ ꯉꯁꯤꯒꯤ ꯊꯥꯁꯤꯁꯤꯅ ꯏꯉꯥꯒꯥ ꯊꯥꯁꯤ ꯑꯣꯏꯗꯣꯏꯅꯦꯕ ꯑꯗꯨꯑꯣꯏꯗꯤ ꯃꯊꯪꯒꯤ ꯃꯊꯪꯒꯤ ꯏꯉꯥ ꯊꯥꯁꯤꯃꯨꯛ ꯋꯥꯠꯂꯤꯕ ꯊꯥ ꯑꯃ ꯄꯨꯔꯥꯗꯨꯗꯤ ꯏꯉꯥꯒꯤ ꯄꯨꯔꯅꯤꯃꯥ ꯑꯃꯒ ꯏꯉꯥꯏ ꯊꯥꯁꯤꯃꯒ ꯋꯥꯠꯂꯤꯀꯣ ꯑꯗꯨꯒ ꯅꯤꯅꯤ ꯄꯥꯟꯗ ꯏꯪꯉꯦꯟꯒꯤ ꯅꯤꯅꯤ ꯄꯥꯟꯕꯗꯣ ꯀꯥꯡ ꯑꯣꯏꯗꯣꯏꯅꯦꯕ
ꯎꯝ
ꯑꯗꯨ ꯖꯨꯂꯥꯏꯗ ꯇꯥꯔꯅꯤꯅꯦ ꯑꯗꯨꯗꯤ
ꯀꯥꯡꯖꯦ ꯑ ꯑꯗꯨꯃꯥꯏ ꯇꯥꯕ ꯌꯥꯏ
ꯖꯨꯂꯥꯏ ꯖꯨꯟ ꯖꯨꯟꯒꯤ ꯉꯁꯤ ꯖꯨꯟꯒꯤ ꯇꯥꯡ ꯇꯔꯥꯃꯉꯥ ꯅꯤ ꯑꯗꯨꯏ ꯇꯥꯗꯤ ꯅꯨꯃꯤꯠ ꯇꯔꯥꯉꯥꯅꯤ ꯑꯃ ꯋꯥꯠꯂꯤ ꯊꯥꯁꯤ ꯄꯨꯔꯅꯤꯃꯥ ꯑꯥꯗꯨ ꯖꯨꯟꯒꯤ ꯇꯥꯡ ꯇꯔꯥꯉꯥ ꯇꯥꯇꯨꯛ ꯇꯥꯇꯦ ꯁ꯭ꯋꯥꯏꯗꯩ ꯇꯥꯔꯝꯒꯅꯤ ꯀꯥꯡꯁꯦ ꯨ ꯖꯨꯂꯥꯏ ꯖꯨꯂꯥꯏꯒꯤ ꯑꯗꯨꯗꯤ ꯐꯩꯅꯥꯝꯁꯥꯡ ꯁꯥꯡꯒꯔꯦꯅꯦ ꯀꯔꯤꯒꯤ ꯑꯣꯏꯖꯥꯠꯅꯣ ꯃꯣꯏ ꯁꯨꯃꯥꯏꯅ ꯑꯃꯨꯛꯃꯨꯛ ꯁꯥꯡꯇꯣꯛꯑꯒ ꯄꯥꯜꯂꯤꯖꯤꯕꯣ
ꯈꯪꯗꯦ ꯄꯥꯟꯖꯤꯒꯩꯅ ꯄꯥꯟꯖꯤꯒꯩꯅ ꯊꯥ ꯃꯥꯡꯕ ꯃꯃꯥꯡꯒꯤꯗ ꯊꯥ ꯃꯥꯡꯕ ꯕꯅ ꯇꯧꯋꯦ ꯍꯥꯏ ꯈꯪꯗꯦ ꯍꯟꯇꯛ
ꯑꯩꯈꯣꯏ ꯃꯥꯅ ꯍꯥꯏꯐꯦꯠ ꯍꯥꯏꯕꯒꯤ ꯁꯨꯃꯥꯏꯅ ꯍꯥꯏ ꯃꯥꯅ ꯍꯥꯏꯕꯗ ꯑꯩꯈꯣꯏꯒꯤ ꯅꯨꯃꯤꯠꯁꯦ ꯈꯔ ꯈꯔ ꯋꯥꯠꯍꯧꯕ ꯃꯁꯤꯡ ꯍꯟꯊꯍꯧꯕ ꯊꯥꯈꯨꯗꯤꯡꯒꯤ ꯈ꯭ꯔꯥ ꯂꯩꯍꯧꯕ ꯀꯩꯅꯣꯝ ꯍꯥꯏꯔꯤꯅꯦ ꯑꯗꯨ ꯄꯨꯟꯖꯜꯂꯒ ꯅꯨꯃꯤꯠ ꯑꯋꯥꯠ ꯃꯌꯥꯝꯗꯣ ꯄꯨꯟꯖꯟꯂ ꯀ ꯃꯁꯤꯡꯗꯣ ꯄꯥꯟꯖꯜꯂꯒ ꯊꯥ ꯑꯃ ꯆꯣꯟꯗꯔ ꯂꯩ ꯍꯥꯏꯕ ꯀꯩꯅꯣꯝ ꯍꯥꯏꯔꯤꯌꯦ ꯑꯗꯨꯏ ꯊꯥ ꯑꯃꯗ ꯑꯃ ꯊꯥ ꯑꯃꯗ ꯄꯥꯜꯍꯟꯕꯅꯦꯒꯁꯨ ꯍꯥꯏꯔꯤꯌꯦ ꯑꯗꯨ ꯀꯃꯥꯏꯅ ꯀꯥꯎꯟ ꯇꯧꯕꯅꯣ ꯑꯗꯨꯗꯤ ꯑꯩꯗꯨ ꯈꯪꯗꯦ ꯆꯞ ꯆꯥꯅꯗꯤ
ꯑꯦ ꯑꯩꯈꯣꯏ ꯁꯤ ꯃꯃꯥꯡꯗ ꯀꯩꯅꯣꯃꯥ ꯍꯧꯋꯤꯅꯦ ꯀꯔꯤ ꯑꯃ ꯀꯣꯛ ꯂꯨꯖꯕꯗ ꯌꯥꯝ ꯏꯪ ꯏꯪ ꯂꯥꯎꯕꯗꯣ ꯀꯦꯒꯦ
ꯀꯦꯒꯦ ꯑꯉꯥꯡꯕ
ꯑꯥ ꯁꯤ ꯑꯣꯏꯗꯣꯏꯔ ꯑꯣꯏꯔꯣꯏꯗꯣꯏꯔ ꯈꯪꯗꯤꯌꯦ ꯄꯤꯛꯏꯕꯅꯤꯅ ꯈꯪꯗꯦ ꯃꯁꯛꯁꯤꯗꯤ ꯌꯥꯝ ꯃꯥꯜꯂꯦ
ꯑꯣꯏꯅꯤ ꯑꯣꯏ ꯃꯔꯨꯅ ꯍꯧꯕꯅꯤ ꯃꯥꯗꯤ ꯑꯗꯨꯝ ꯐꯖꯅ ꯑꯗꯨꯝ ꯄꯪꯍꯧꯗꯍꯧꯕ ꯕꯅꯦ ꯀꯦꯒꯦꯗꯤ ꯌꯥꯝ ꯀꯥꯟꯅꯕꯅꯦꯍꯦ ꯀꯦꯒꯦꯁꯤ ꯌꯥꯝ ꯀꯥꯟꯅꯩꯗꯤꯅꯦ ꯎꯝ ꯃꯥꯗꯪ ꯆꯤꯡꯍꯤꯒ ꯐꯨꯠꯂꯒ ꯂꯨꯖꯕꯗꯅꯦ ꯑꯩꯁꯦ ꯑꯃꯨꯛꯇ ꯂꯨꯖꯒꯦ ꯇꯧꯕꯁꯦ ꯁꯪꯗ꯭ꯔꯦ ꯍꯧꯖꯤꯛꯀꯥꯟꯁꯦ ꯀꯦꯒꯦ ꯑꯉꯥꯡꯕꯁꯦ ꯀꯃꯥꯏꯅ ꯇꯧꯒꯦꯗ ꯑꯩꯈꯣꯏꯒꯤ ꯏ ꯅꯨꯡꯁꯤꯠ ꯅꯨꯄꯤꯒꯤ ꯏꯔꯝ ꯈꯣꯡꯂꯝ ꯁꯦꯡꯗꯕꯁꯨ ꯑꯗꯨ ꯂꯋꯥꯏ ꯂꯋꯥꯏ ꯁꯥꯔꯒ ꯈꯣꯠꯄ ꯍꯥꯏꯕ ꯑꯃ ꯂꯩꯗꯅ ꯁꯃ ꯀꯦꯟꯕ ꯑꯗꯒꯤꯗꯤ ꯃꯤꯂꯥꯏ ꯇꯤꯟꯒꯤ ꯇꯧꯕꯗꯁꯨ ꯑꯗꯨꯝ ꯀꯦꯒꯤꯁꯦ ꯁꯤꯖꯤꯟꯅꯕꯅꯦꯕ ꯉꯁꯥꯏꯒꯤ ꯁꯝ ꯌꯥꯝ ꯀꯦꯟꯕ ꯂꯋꯥꯏ ꯌꯥꯝ ꯁꯥꯕ ꯃꯤꯁꯦ ꯀꯤꯒꯦꯁꯦ ꯆꯦꯡꯍꯤꯁꯤꯒ ꯆꯤꯡꯍꯤꯁꯤꯒ ꯐꯖꯅ ꯐꯨꯠꯂꯦꯗꯅ ꯇꯤꯛ ꯀꯩꯝ ꯍꯥꯞꯇ꯭ꯔꯁꯨ ꯑꯗꯨꯒ ꯂꯨꯖꯕꯗꯅꯦ ꯂꯋꯥꯏꯁꯦ ꯏꯪ ꯏꯪ ꯂꯧꯔꯒꯅꯦ ꯁꯝꯒꯁꯦ ꯁꯝ ꯑꯩꯈꯣꯏꯒꯤ ꯁꯝ ꯁꯨꯃꯅ ꯄꯥꯏꯔꯗ ꯁ꯭ꯋꯥ ꯁ꯭ꯋꯥ ꯂꯥꯎꯔꯒ ꯁꯝꯈꯣꯡꯒ ꯅꯕꯤꯠ ꯑꯥ ꯑꯗꯨꯒꯗꯨ ꯌꯥꯝ ꯐꯥꯎꯕꯅꯦꯕ ꯑꯩꯁꯦ ꯐꯖꯅ ꯊꯥ ꯑꯃꯅꯤ ꯑꯅꯤ ꯂꯨꯖꯔꯕ ꯀꯥꯟꯗ ꯑꯩ ꯁꯝꯁꯦ ꯊꯤꯅ ꯐꯔꯝꯃꯦ ꯑꯗꯣ ꯍꯧꯖꯤꯛꯇꯤ ꯑꯃꯨꯛ ꯑꯩꯁꯦ ꯆꯠꯄꯒ ꯈꯣꯠꯄꯒ ꯇꯧꯕꯗ ꯆꯤꯡꯍꯤꯒ ꯂꯨꯕ ꯁꯪꯕ ꯌꯦ ꯁꯨꯡ ꯁꯪ ꯁꯪꯗꯦ
ꯆꯦꯡꯍꯤ ꯂꯨꯕꯁꯤ ꯐꯗꯤ ꯐꯕꯖꯥꯅꯤ ꯑꯩꯁꯨ ꯁꯝ ꯌꯥꯝ ꯁꯝꯖꯦ ꯀꯩꯅꯣ ꯌꯥꯝ ꯇꯧꯁꯜꯂꯦꯕ ꯑꯗꯨꯝ ꯂꯋꯥꯏ ꯇꯥꯡꯁꯤꯜꯂꯛꯄꯗꯣ
ꯎꯝ ꯁꯤꯡꯍꯤꯗ ꯅꯠꯇꯦ ꯁꯤꯡꯍꯤꯗꯣ ꯑꯩꯈꯣꯏꯒꯤ ꯀꯩꯅꯣꯗꯣ ꯍꯥ ꯆꯆꯜꯂꯒꯅꯦ ꯑ ꯀꯔꯤ ꯑꯥ ꯀꯔꯤ ꯀꯔꯤ ꯀꯥꯎꯒꯦ ꯎꯝ ꯑꯦꯂꯣꯚꯦꯔꯥ ꯑꯦꯂꯣꯚꯦꯔꯗꯣ ꯑꯦꯂꯣꯚꯦꯔꯅꯦ ꯑꯦꯂꯣꯕꯦꯔꯥ ꯃꯅꯨꯡꯒꯤ ꯀꯤꯕꯣꯡꯗꯣ ꯂꯧꯊꯣꯛꯑꯗ꯭ꯔꯥ ꯑꯃꯨꯛ ꯀꯨ ꯌꯥꯎꯍꯟꯗꯒꯗ ꯃꯀꯨ ꯌꯥꯎꯍꯟꯗꯕꯤ ꯂꯧꯊꯣꯛꯑꯒ ꯐꯖꯅ ꯈꯦꯠ ꯇꯣꯛꯑꯅꯤ ꯑꯗꯨꯒ ꯃꯥꯏ ꯑꯅꯪꯕꯗꯨꯡ ꯂꯧꯊꯣꯛꯑꯒꯅꯦ ꯑꯗꯨꯒ ꯀꯩꯅꯣꯗꯣ ꯁꯤꯡꯗꯣ ꯁꯤꯡꯗꯣ ꯐꯖꯅ ꯁꯨꯒꯥꯏꯔꯅꯤꯗꯅ ꯁꯨꯨꯒꯥꯏꯔꯅꯤ ꯃꯥꯏ ꯃꯍꯤ ꯁꯨꯝꯇꯣꯛꯑꯅꯤ ꯑꯗꯨꯣ ꯇꯦꯡꯀꯣꯠꯅꯕꯗ ꯑꯦꯂꯣꯕꯦꯔꯥꯅꯦ ꯁꯤꯡꯅꯦ ꯑꯗꯨꯒ ꯑꯩꯈꯣꯏꯒꯤ ꯌꯨꯕꯤ ꯊꯥꯎ ꯑꯣꯏꯔꯁꯨ ꯌꯥꯏ ꯅꯠꯇ꯭ꯔꯒꯅ ꯎꯝ ꯑꯜꯃꯣꯟ ꯊꯥꯎ ꯍꯥꯏꯔꯁꯨ ꯑꯗꯨꯝ ꯌꯥꯏꯑꯕꯀꯣ ꯊꯥꯎꯗꯣ ꯍꯩꯖꯤꯜꯂꯅꯤ ꯑꯗꯣ ꯑꯩꯈꯣꯏꯅ ꯀꯔꯤ ꯀꯔꯤ ꯄꯇꯥꯗꯣ ꯀꯔꯤꯞ ꯇꯥ ꯈꯪꯉꯤꯗꯅ ꯀꯔꯤꯄꯇ ꯃꯅꯥꯁꯦ ꯈꯔ ꯍꯥꯞꯆꯜꯂꯒꯅꯦ ꯃꯅꯥ ꯑꯍꯤꯡꯕꯛꯇ ꯑꯗꯨꯝ ꯍꯥꯞꯆꯟꯗꯣꯏꯅꯤꯀꯣ ꯑ ꯍꯞꯆꯤꯜꯂꯒꯥ ꯐꯖꯅ ꯑꯩꯈꯣꯏꯅ ꯒ꯭ꯔꯥꯏꯟ ꯆꯤꯟꯗ ꯇꯛꯈꯥꯏꯔꯦꯗꯅꯀꯣ ꯐꯟꯇꯈꯥꯏꯔꯅꯤ ꯑꯗꯨꯒ ꯃꯍꯤꯗꯣ ꯑꯗꯨꯝ ꯅꯪ ꯅꯪ ꯂꯥꯎꯔꯒ ꯊꯥꯎꯒꯤ ꯇꯥꯏꯞꯇ ꯇꯧꯕꯅꯦꯕ ꯊꯥꯎꯒꯤ ꯁꯔꯨꯛ ꯌꯥꯎꯈ꯭ꯔꯅꯤꯅ ꯑꯗꯨ ꯇꯧꯔꯒꯅꯦ ꯁꯝꯁꯦ ꯐꯖꯅ ꯃꯁꯥꯁ ꯇꯧꯕꯤꯔꯦꯅ ꯃꯈꯣꯡꯁꯤꯗ ꯐꯖꯅ ꯃꯁꯥꯁ ꯇꯧꯔꯅꯤ ꯑꯗꯨꯒ ꯄꯨꯡꯈꯥꯏꯃꯨꯛ ꯄꯨꯡꯌꯥ ꯄꯨꯡꯃꯨꯛ ꯂꯩꯔꯁꯨ ꯌꯥꯏꯀꯣ ꯄꯨꯡꯈꯥꯏꯃꯨꯛ ꯍꯦꯟꯅꯗꯤ ꯂꯩꯔꯕ ꯃꯇꯨꯡꯗ ꯊꯥꯗꯣꯛꯑꯅꯤꯗꯅ ꯐ ꯆꯠꯅ ꯑ ꯀꯥꯕꯛ ꯀꯥꯕꯛ ꯊꯥꯗꯣꯛꯑꯅꯤ ꯊꯥꯗꯣꯛꯑ ꯃꯇꯨꯡꯗ ꯑꯈꯣꯏ ꯁꯝꯄꯨꯒꯨꯝꯕ ꯑꯃꯅ ꯉꯁꯥꯏꯒꯤ ꯁꯨꯝ ꯊꯥꯎ ꯌꯥꯎꯒꯤꯕꯅꯤꯅꯀꯣ ꯎꯒꯑꯃꯗ ꯐꯖꯅ ꯂꯨꯖꯊꯣꯛꯑꯒꯅꯦ ꯌꯦꯉꯣꯕꯀꯣ ꯑꯁ ꯃꯗꯨꯒꯤ ꯂꯣꯏꯔꯛꯄꯒꯤ ꯈꯨꯅꯨꯡꯉꯥꯏꯗꯨꯗꯤ ꯢꯁ ꯁꯝꯒꯁꯦ ꯄꯥꯏꯕꯗꯅꯦ ꯃꯟ ꯕꯠ ꯪꯕꯗꯪ ꯕꯗꯪ ꯃꯅꯥꯝꯒꯁꯦ ꯇꯥꯔꯒ ꯕꯣꯟ ꯕꯣꯟ ꯕꯣꯟ ꯂꯥꯎꯔꯒ ꯑꯈꯣꯏꯒꯤ ꯀꯟꯗꯤꯁꯅꯔꯒ ꯂꯨꯖꯕꯒꯤ ꯇꯥꯏꯞꯇꯣ ꯑꯗꯨꯃꯥꯏꯅ ꯇꯧꯗꯣꯏꯅꯦꯕ ꯑꯗꯨꯗꯨꯅ ꯀꯩ ꯍꯥꯏꯅꯤ ꯑꯁ ꯆꯤꯟꯊꯤ ꯍꯥꯏꯅꯤ ꯑꯗꯨꯒꯅꯦ ꯁꯝꯁꯦ ꯌꯥꯝ ꯍꯧꯋꯦꯕ ꯀꯔꯤ ꯄꯇꯥ ꯍꯥꯞꯄꯁꯤꯅꯦ
ꯃꯅꯥ ꯀꯩꯀꯥꯁꯨ ꯍꯥꯞꯄ ꯌꯥꯕ ꯃꯥꯜꯂꯦ
ꯑꯗꯨꯒꯤꯗꯨꯅꯅꯦ ꯀꯩꯅꯣꯗ ꯑꯈꯣꯏꯒꯤ ꯍꯩꯕꯤ ꯅꯣꯏꯅꯥ ꯇꯦꯔꯥ ꯄꯥꯏꯕꯤ ꯆꯤꯡꯍꯤ ꯑꯗꯨꯅ ꯆꯦꯡꯍꯤ ꯑꯅ ꯅꯣꯏ ꯆꯤꯡꯍꯤ ꯐꯨꯠꯄ ꯅ ꯆꯤꯡꯍꯤ ꯍꯥꯏꯕ ꯑꯃ ꯂꯩꯗꯅ ꯆꯦꯡꯍꯤꯗꯨꯗ ꯑꯈꯣꯏꯅ ꯍꯥꯞꯅꯤꯡꯕ ꯃꯌꯥꯟꯖꯦ ꯌꯥꯝꯈꯒ꯭ꯔꯦ ꯌꯥꯝꯃꯦ ꯎꯝ ꯍꯩ ꯍ ꯍ ꯀ꯭ꯔꯨ ꯍꯥꯞꯆꯟꯕ ꯌꯥꯏ ꯑꯗꯒꯤꯗꯤ ꯆꯝꯄ꯭ꯔꯥ ꯍꯥꯞꯄ ꯌꯥꯏ ꯑ ꯑꯗꯒꯤꯗꯤ ꯑ ꯇꯦꯔꯥ ꯄꯥꯏꯕꯤ ꯃꯔꯥ ꯍꯥꯞꯄ ꯌꯥꯏ ꯌꯦꯟꯖꯤꯟ ꯍꯥꯞꯄ ꯌꯥꯏ ꯑꯗꯒꯤ ꯀꯣꯀꯂꯥ ꯀꯔꯤ ꯍꯥꯞꯄ ꯌꯥꯏ ꯑꯦꯂꯣꯕꯦꯔꯥ ꯍꯥꯞꯆꯟꯕ ꯌꯥꯏ ꯂꯣꯏ ꯍꯥꯞꯆꯟꯕ ꯌꯥꯏ ꯃꯥꯒꯤ ꯃꯅꯥꯗꯒꯤ ꯐꯪꯕ ꯀꯩꯅꯣ ꯃꯌꯥꯝꯗꯣ ꯂꯣꯏ ꯊ ꯊꯥꯞ ꯍꯥꯞꯆꯤꯜꯂꯒꯅꯦ ꯐꯨꯠꯄ ꯑꯗꯨꯒ ꯑꯈꯣꯏꯒꯤ ꯃꯅꯝ ꯅꯨꯡꯁꯤꯍꯟꯒꯦ ꯍꯥꯏꯔꯒꯅ ꯑꯈꯣꯏꯒꯤ ꯑ ꯁꯪꯕ꯭ꯔꯩ ꯃꯅꯥ ꯑꯅ ꯑꯃ ꯂꯩꯕꯅꯦꯕ ꯁꯪꯕ꯭ꯔꯩ ꯃꯅꯥꯖꯦ ꯑꯈꯣꯏꯒꯤ ꯃꯨꯜꯂꯝꯗꯥꯏꯗ ꯊꯥꯛꯄ ꯃꯗꯨꯒꯤ ꯃꯅꯝ ꯈꯨꯅꯨꯡꯁꯤꯗꯨꯗꯤ ꯎꯝ ꯄꯔꯐ꯭ꯌꯨꯝ ꯀꯆꯥ ꯀꯣꯛꯀꯥꯁꯤꯅ ꯏꯪ ꯏꯪ ꯂꯥꯎꯔꯅ ꯑꯩ ꯑꯝꯇ ꯍꯟꯇꯛ ꯀꯥꯂꯦꯟ ꯆꯪꯉꯛꯑꯀꯥꯟ ꯀꯥꯂꯦꯟ ꯍꯧꯖꯤꯛꯀꯥꯟꯖꯤꯗꯤ ꯅꯣꯡ ꯆꯤꯡ ꯆꯨꯕ ꯃꯇꯝꯅꯤꯟ ꯆꯤꯡꯍꯤ ꯃꯌꯥꯟꯖꯦ ꯌꯥꯝ ꯃꯔꯥꯡ ꯀꯥꯏꯔꯕꯅꯦꯕ ꯍꯧꯖꯤꯛ ꯂꯨꯖꯍꯧꯒꯗꯕꯅꯦꯕ ꯍꯧꯖꯤꯛ ꯂꯨꯖꯍꯧꯒꯗꯕꯅꯦꯗꯤ ꯃꯈꯟ ꯑꯅꯤꯖꯦ ꯑꯃꯅ ꯃꯅꯥ ꯄꯥꯛꯄ ꯑꯃꯅ ꯀꯨꯞꯄꯝꯖꯨ ꯂꯩꯕ꯭ꯔꯥ ꯀꯩꯅꯝ ꯇꯧꯅꯦ ꯑꯈꯣꯏꯒꯤ ꯃꯅꯝ ꯅꯨꯡꯁꯤꯕꯖꯦ ꯑꯀꯨꯞ ꯄꯨꯁ ꯑꯗꯨꯝ ꯅꯨꯡꯁꯤ ꯑꯗꯨꯒ ꯃꯥꯏ ꯆꯔꯥꯖꯦ ꯑꯈꯣꯏꯒꯤ ꯃꯁꯥꯅ ꯇꯩꯔꯒ ꯃꯇꯣꯟ ꯑꯅꯧꯕꯗꯣ ꯑꯀꯨꯞꯄꯤꯗꯣ ꯑꯀꯨꯞꯄꯤꯗꯨꯁꯨ ꯑꯗꯨꯝ ꯊꯥꯕ ꯑꯗ ꯑꯗꯨꯅ
ꯅꯍꯥꯋꯥꯏ ꯑꯩꯅ ꯑꯁꯥꯝꯗꯒꯤ ꯀꯁꯥꯔꯗꯩ ꯄꯨꯔꯛꯄ ꯑꯃ ꯊꯊꯥ ꯂꯥꯎꯕ ꯑꯃ ꯂꯩꯕꯅꯦꯕ ꯑꯗꯨꯗꯨꯗꯤ ꯁꯤꯗꯤ ꯁꯤꯒ꯭ꯔꯦꯕ ꯑꯗꯨꯒꯤ ꯚꯦꯔꯥꯏꯇꯤꯗꯣ ꯌꯥꯝ ꯐꯩꯌꯦꯕ ꯊꯥꯊꯥ ꯃꯅꯥ ꯊꯥꯕꯗꯣ
ꯄꯥꯑꯥ ꯃꯅꯥ ꯊꯥꯕꯤꯗꯣ ꯑꯗꯣ ꯁ꯭ꯋꯥꯏꯗ ꯂꯩꯇꯕ꯭ꯔꯥ ꯈꯪꯗꯤꯅꯦ ꯃꯅꯥ ꯊꯥꯕꯤꯗꯣ ꯁꯤꯗ ꯂꯩꯇꯕ ꯗꯤ ꯆꯔꯥꯗꯣ ꯃꯅꯤꯄꯨꯔꯗ ꯎꯗꯦ ꯍꯥꯏꯕ
ꯎꯗꯦ ꯑꯗꯨꯏ ꯑꯆꯧꯕ ꯊꯥꯕꯗꯨꯗꯤ
ꯃꯅꯝꯗꯤ ꯑꯗꯨꯝ ꯍꯝꯃ ꯃꯆꯥꯗꯨꯒ ꯑꯗꯨꯝ ꯃꯥꯅ ꯃꯥꯅ ꯃꯥꯟꯅꯕꯒꯨꯝ ꯇꯧꯌꯤꯅꯦ
ꯎꯝ ꯎꯝ
ꯑꯗꯨ ꯃꯅꯥꯒꯤ ꯃꯇꯨ ꯆꯣ ꯃꯇꯨ ꯆꯣꯡꯕꯩ ꯇꯥꯏꯞꯇ ꯑꯩꯗꯤ ꯀꯥꯎꯔꯦ ꯑꯗꯨꯏꯗꯣ ꯃꯇꯨ ꯃꯅꯥꯗ ꯄꯥꯏꯕ ꯃꯇꯝꯗ ꯑꯩꯈꯣꯏ ꯃꯇꯨ ꯑꯗꯨꯝ ꯑ
ꯍꯥꯏꯗꯤꯅꯦ ꯑꯩꯈꯣꯏꯒꯤ ꯁꯤꯗ ꯄꯥꯟꯕꯗꯨꯅꯅꯦ ꯄꯥꯔꯒ ꯌꯥꯡ ꯌꯥꯡꯉꯤꯗꯅ ꯃꯇꯨ ꯆꯣꯝꯃꯒꯖꯨ
ꯑꯥ
ꯑꯗꯣ ꯃꯣꯏꯒꯤꯗꯨꯅ ꯊꯥꯕ ꯊꯥꯔꯒ ꯂꯨꯝ ꯂꯨꯝ ꯂꯥꯎꯕ ꯃꯅꯥꯁꯦ
ꯑꯣ
ꯑꯥꯏ ꯃꯇꯨꯖꯦ ꯖꯣꯝ ꯖꯣꯝ ꯆꯣꯡꯕ꯭ꯔꯕ
ꯆꯣꯃꯦ ꯃꯇꯨꯗꯤ ꯆꯣꯝꯃꯦꯕ ꯑꯗꯣ ꯊꯥꯕ ꯃꯣꯏꯒꯤꯅ ꯃꯅꯥꯗ ꯊꯥꯏꯌꯦꯕ
ꯃꯅꯥ ꯊꯥꯔꯒ ꯑꯗꯣ ꯃꯣꯏꯖꯨ ꯆꯤꯡꯍꯤꯗ ꯆꯤꯡꯍꯤ ꯐꯨꯠꯄꯗ ꯑꯗꯨꯝ ꯍꯥꯞꯅꯩ ꯍꯥꯞꯅ ꯍꯥꯞꯅꯕ ꯅꯠꯇ꯭ꯔꯣ ꯃꯣꯏꯗꯨꯖꯨ
ꯎꯝ ꯍꯥꯞꯅꯩ
ꯑꯗꯨꯝ ꯀꯩꯅꯣꯅꯦ ꯎꯗꯕꯅꯤ ꯎꯗꯕ ꯑꯩꯈꯣꯏꯗ ꯑꯩꯈꯣꯏꯗ ꯍꯧꯔꯝꯃꯕꯅꯤ ꯁꯤꯒ꯭ꯔꯤꯅꯤꯕꯗꯣ
ꯑꯁ ꯄꯥꯝꯃꯨꯏꯍꯦ ꯑꯗꯨꯗꯤ ꯇꯔꯥ ꯂꯤꯡꯊꯣꯛꯑꯧꯕ ꯐꯕꯅꯦ ꯑꯗꯨꯒꯨꯝꯕ ꯄꯣꯠꯇꯨꯗꯤ ꯑꯗꯣ ꯁꯦꯡꯕꯩ ꯃꯅꯥꯁꯦ ꯆꯔꯥ ꯀꯌꯥ ꯍꯤꯡꯒꯟꯗꯦꯕ ꯑꯩꯅꯅꯦ ꯏꯕꯣꯏꯗꯩ ꯄꯨꯔꯛꯑꯒ ꯊꯥꯕꯅꯦꯕ ꯎꯝ
ꯄꯁꯜꯂꯛꯑꯦ
ꯄꯠꯄꯅꯦꯕ ꯃꯥꯗꯨꯅꯦ ꯌꯥ ꯀꯅꯣ ꯇꯧꯒꯗꯕ ꯌꯥꯝ ꯇꯥꯡꯅ ꯍꯤꯡꯍꯧꯔꯤꯅꯦ ꯑꯩꯁꯨ ꯑꯃꯈꯛ ꯊꯥꯕꯗ ꯃꯌꯥꯝ ꯊꯥꯕꯩ ꯃꯅꯨꯡꯗ ꯇ꯭ꯔꯥꯏ ꯇꯧꯕꯅꯦꯕ ꯑꯩꯖꯨ ꯑꯦꯂꯣꯕꯔꯥꯒ ꯇꯩꯁꯜꯂꯒ ꯃꯁꯥꯗꯨꯅꯒ ꯇꯧꯔ ꯇꯧꯔꯕꯗ ꯑꯃꯈꯛ ꯎꯆꯤꯟꯅꯥꯆꯤꯟꯅ ꯇꯤꯠ ꯇꯤꯠ ꯍꯤꯡꯍꯧꯕꯗꯒꯤ ꯑꯩꯅ ꯃꯁꯤꯗꯤ ꯍꯤꯡꯗꯧ ꯃꯥꯜꯂꯦꯅ ꯐꯖꯅ ꯊꯝꯕ ꯑꯗ ꯇꯧꯔꯒ ꯍꯤꯡꯍꯧꯔꯒ ꯏꯕꯣꯏꯗꯗꯤ ꯄꯥꯝꯕꯤ ꯌꯥꯝ ꯋꯥꯡ ꯄꯥꯟ ꯃꯣꯏꯗꯤ ꯃꯔꯦꯡ ꯌꯥꯝ ꯂꯣꯡꯉꯦꯕ ꯆꯥꯎꯔꯛꯑꯕꯅꯤꯅ ꯑꯩꯅ ꯍꯦ ꯍꯦ ꯍꯦ ꯍꯦ ꯍꯦꯛꯄ ꯆꯠꯂꯦꯕ ꯃꯣꯏꯗꯒꯤ ꯒꯤ ꯉꯥꯟ ꯁꯪꯕ ꯀꯥꯟ ꯇꯥꯏꯃꯤꯡ ꯅ
ꯎꯝ
ꯑꯗꯨꯁꯨ ꯆꯠꯂꯦ ꯑꯗꯨꯒ ꯃꯣꯏꯗꯒꯤ ꯆꯔꯥ ꯂꯧꯕꯅꯤꯗ ꯑꯩꯅ ꯃꯣꯏꯗꯩ ꯆꯥꯔꯥ ꯂꯧꯔꯒ ꯃꯥꯁꯨ ꯊꯥꯗꯣꯛ ꯖꯥꯅꯦ ꯃꯥ ꯑꯝꯇ ꯊꯕꯤꯔꯛꯑꯣ ꯃꯥꯒꯤꯁꯨ ꯊꯥꯕꯤꯔꯛꯑꯣ ꯑꯩꯅ ꯍꯥꯏꯕ ꯃꯣꯏ ꯃꯌꯨꯝꯗ ꯂꯩꯕꯥꯛꯇꯣ ꯐꯖꯅ ꯎꯔꯨꯝꯂꯩꯕ ꯃ ꯃꯗꯤ ꯎꯔꯨꯝ ꯅꯨꯡꯁꯥ ꯁꯨ ꯐꯨꯕ ꯌꯥꯗꯦꯕ ꯅꯨꯡꯁꯥꯗ ꯌꯥꯝ ꯀꯟꯅ ꯍꯤꯡꯕ ꯄꯣꯠ ꯅꯠꯇꯦ ꯌꯥꯝ ꯅꯨꯡꯁꯥꯏ ꯌꯥꯝ ꯍꯦꯟꯅ ꯐꯨꯕ ꯅꯠꯇꯦ ꯎꯔꯨꯝꯗꯅ ꯍꯦꯟꯅ ꯅꯦꯕ ꯄꯥꯝꯕꯤ ꯑꯣꯏꯕ ꯍꯥꯏꯇꯥꯔꯦ ꯑꯌꯤꯡꯕ ꯃꯐꯝꯗ ꯑꯗ ꯎꯔꯨꯝ ꯋꯥꯔꯨꯝ ꯀꯔꯤ ꯥꯀꯌꯥ ꯂꯩꯕ ꯃꯐꯝꯗꯅ ꯍꯦꯟꯅ ꯍꯩꯅꯕꯅꯤꯅ ꯃꯥꯖꯦ ꯎꯔꯨꯝꯗ ꯐꯖꯅ ꯊꯝꯕꯤꯔꯒ ꯇꯦꯝꯄꯔꯦꯆꯔꯖꯦ ꯌꯥꯝꯅꯁꯨ ꯁꯥꯕ ꯃꯐꯝ ꯅꯠꯇꯕ ꯄꯨꯔꯥ ꯀꯩꯅꯣ ꯇꯧꯕ ꯅꯠꯇꯕꯁꯨ ꯊꯝꯕꯤꯔꯀꯥꯟꯗ ꯍꯤꯡꯉꯦꯕ ꯑꯗꯩꯁꯨ ꯃꯨꯕ ꯅꯤꯅ ꯃꯥ ꯃꯥꯒꯤꯁꯨ ꯑꯩꯅ ꯑꯗꯨꯃꯥꯏꯅ ꯇꯧ ꯔꯨꯕꯣ ꯑꯗꯨꯝ ꯍꯤꯡꯕꯅꯦꯅ ꯑꯗꯨꯃꯥꯏꯅ ꯇꯧꯍꯜꯂꯦ ꯑꯗꯣ ꯍꯤꯡꯗꯤ ꯍꯤꯡꯉꯤꯗꯤ ꯍꯥꯏ ꯏꯕꯣꯏ ꯍꯣꯏꯗ ꯆꯤꯅꯤ ꯆꯝꯄ꯭ꯔꯥꯒ ꯍꯧꯋꯦ ꯑꯩꯅ ꯆꯔꯥ ꯑꯃꯇꯪ ꯄꯥꯝꯃꯦ ꯆꯤꯅꯤ
ꯑꯣ ꯑꯗꯨ ꯊꯥꯁꯦ ꯑꯗꯨꯗꯣ ꯊꯥꯥꯁꯦ ꯑꯗꯨ ꯆꯤꯅꯤ ꯆꯝꯄ꯭ꯔꯥꯗꯣ ꯄꯥꯝꯃꯤꯅꯦ
ꯏꯜ ꯑꯗꯨꯅꯤ ꯆꯤꯅꯤ ꯆꯝꯄ꯭ꯔꯥꯁꯦ ꯃꯁꯥ ꯃꯔꯦꯡ ꯃꯔꯤ ꯌꯥꯝ ꯆꯠꯂꯤꯗꯤ ꯍꯥꯏ ꯂꯤꯟꯒ ꯌꯥꯝ ꯏꯜꯂꯦꯗꯤ ꯍꯥꯏꯌꯦꯕ
ꯑꯁ ꯀꯩꯁꯨ ꯇꯧꯗꯝꯅꯤꯗ ꯑꯩꯈꯣꯏ ꯑꯦꯝ ꯌꯨ ꯗꯤꯄꯥꯔꯠꯃꯦꯟꯗ ꯍꯧꯋꯦ ꯌꯥꯝ ꯆꯥꯎꯅ ꯍꯧꯋꯦ ꯑꯩꯈꯣꯏ ꯀꯩꯅꯣꯗꯣ ꯎꯝ ꯎꯝ ꯎꯝ ꯄꯁꯣꯠ ꯂꯩꯅ ꯑꯃ ꯍꯧꯕꯗꯣ
ꯑꯥ
ꯃꯣꯏ ꯑꯗꯨꯃꯥꯏꯅ ꯑꯗꯨꯝ ꯍꯧꯍꯟꯕ ꯌꯥꯏꯌꯦꯕ
ꯑꯣ ꯑꯩꯅꯦ ꯑꯝꯇ ꯑꯩ ꯉꯍꯥꯛꯇꯪ ꯊꯝꯒꯦ ꯑꯗꯨꯒ ꯑꯝꯇ ꯇꯧꯔꯛꯀꯦꯀꯣ
ꯍꯣꯏ ꯍꯣꯏ